ꯅꯨꯡꯉꯥꯏꯔꯤꯕ꯭ꯔꯣ
ꯅꯨꯉꯥꯏꯔꯤꯌꯦ
ꯑꯥ ꯑꯁ ꯌꯥꯝ ꯊꯤ ꯅꯨꯡꯉꯥꯏꯌꯦ ꯍꯥꯏꯇꯥꯔꯦꯅꯦ
ꯍꯣꯏ ꯅꯨꯡꯁꯥ ꯁꯥꯗ꯭ꯔꯣ
ꯍꯧꯖꯤꯛꯇꯤ ꯅꯨꯡꯁꯥ ꯁꯥꯗ꯭ꯔꯦ ꯅꯣꯡ ꯅꯣꯡ ꯀꯩꯅꯣ ꯅꯣꯡ ꯌꯥꯝ ꯀꯟꯅ ꯃꯪꯉꯤꯅꯦ
ꯑꯥ ꯍꯣꯏ ꯍꯣꯏ ꯑꯗꯨꯅ ꯐꯔꯦ
ꯎꯝ ꯑꯁ ꯍꯧꯖꯤꯛꯇꯤ ꯈꯤꯇꯪ ꯅꯨꯡꯉꯥꯏꯈ꯭ꯔꯦ ꯑꯁ ꯉꯁꯥꯏꯗꯤ ꯑꯩꯁ
ꯎꯝ ꯍꯣꯏ
ꯌꯥꯝ ꯀꯩꯅꯣ ꯌꯥꯝ ꯋꯥꯕꯅꯦ ꯉꯁꯥꯏꯗꯤ ꯍꯧꯖꯤꯛꯇꯤ ꯈꯔ ꯅꯨꯡꯉꯥꯏꯇ꯭ꯔꯦ
ꯎꯝ ꯅꯣꯡ ꯇꯥꯔꯗꯤ ꯐꯥꯔꯗꯕꯅꯤ ꯑꯩꯗꯨꯏ ꯇꯝꯄꯥꯛꯀꯤ ꯇꯝꯄꯥꯛꯀꯤ ꯂꯧ ꯃꯇꯝꯁꯦ ꯍꯧꯖꯤꯛ ꯌꯧꯔꯦ ꯑꯗꯨꯒꯤ ꯅꯣꯡ ꯇꯥ ꯇꯥꯗꯔꯗꯤ ꯌꯤꯝ ꯋꯥꯒꯅꯤ
ꯀꯥꯏꯗ ꯂꯩꯒꯦ ꯍꯧꯖꯤꯛꯀꯥꯟ ꯁ꯭ꯋꯥꯏꯗ ꯇꯝꯄꯥꯛꯇ ꯂꯩꯕ꯭ꯔꯥ ꯈꯨꯟꯗ ꯂꯩꯕ꯭ꯔꯥ
ꯇꯝꯄꯥꯛꯇ ꯂꯩꯌꯦ
ꯎꯗꯕ ꯈꯨꯏꯈ꯭ꯔꯦꯗ
ꯇꯝꯄꯥꯛꯇ ꯂꯩꯌꯦ ꯑꯗꯨꯝ ꯂꯩꯑꯦ ꯕ꯭ꯔꯣꯗꯤ ꯇꯝꯄꯥꯛꯇ ꯂꯩꯕ꯭ꯔꯣ ꯀꯩꯁꯨ ꯇꯧꯗꯦꯗ ꯑꯗꯨꯝ ꯂꯝꯁꯥꯗ ꯂꯩ ꯍꯦꯍꯦꯍꯦ
ꯎꯝ ꯑꯩꯁꯨ ꯇꯝꯄꯥꯛꯇ ꯂꯩ
ꯑꯣ ꯑꯩ ꯑꯣꯖꯥ ꯑꯣꯏꯌꯦ ꯍꯥꯟꯅ ꯀꯨꯝꯁꯤꯁꯦ ꯃꯦ ꯃꯦ ꯐꯥꯎ ꯃꯦ ꯐꯥꯎ ꯂꯝꯁꯥꯡꯗ ꯍꯤꯍꯤꯍꯤ
ꯑꯣ ꯍꯣ
ꯑꯗꯨꯗ ꯑꯣꯏ ꯑꯗꯨꯒ ꯖꯨꯟꯒ ꯖꯨꯂꯥꯏꯗꯤ ꯇꯣꯛꯈ꯭ꯔꯦ ꯑꯩ ꯃꯔꯝ ꯑꯃ ꯂꯩꯕ
ꯎꯝ
ꯍꯥ ꯑꯗꯨ ꯊꯣꯛꯈ꯭ꯔꯦ ꯑꯗꯨꯒ ꯑꯃ ꯂꯣꯏꯔꯒ ꯊꯕꯛ ꯑꯃ ꯊꯤꯒꯦ
ꯎꯝ ꯊꯕꯛ ꯊꯕꯛ ꯊꯤꯗꯗꯤ ꯌꯥꯗ꯭ꯔꯦ ꯍꯧꯖꯤꯛꯀꯥꯟꯗꯤ
ꯍꯣꯏ ꯊꯥ ꯊꯥ ꯑꯃ ꯐ꯭ꯔꯤꯗ ꯂꯩꯕꯁꯦ ꯑꯩ ꯌꯥꯝ ꯄꯥꯝꯃꯨꯈ꯭ꯔꯦ ꯍꯧꯖꯤꯛꯁꯦ
ꯑꯁ ꯑꯩꯗꯤ ꯁꯨꯖꯤꯛ ꯁꯨꯃꯥꯏꯅ ꯂꯩꯈ꯭ꯔꯤꯅꯦ ꯐ꯭ꯔꯤꯗ ꯈꯛꯇ ꯂꯩꯌꯦꯅꯦ
ꯎꯝ ꯑꯗꯨ ꯇ꯭ꯔꯦꯅꯤꯡ ꯑꯃ ꯑꯃ ꯆꯠꯂꯣ ꯍꯦꯛ ꯍꯦꯛ ꯆꯠꯂꯣ ꯀꯩꯅꯣꯗ ꯇ꯭ꯔꯦꯅꯤꯡꯁꯦ ꯑꯦꯂꯦꯛꯇ꯭ꯔꯤꯁꯤꯌꯟꯒꯤꯔ ꯅꯠꯇ꯭ꯔꯒ ꯀꯩꯅꯣ ꯆꯠꯂꯣ ꯑꯥꯏ ꯇꯤ ꯑꯥꯏꯗꯁꯨ ꯇ꯭ꯔꯦꯅꯤꯡ ꯑꯃ ꯂꯣꯏꯔꯗꯤ ꯇꯝꯄꯥꯛꯇ ꯑꯣꯏꯔꯁꯨ ꯑꯗꯨꯝ ꯊꯕꯛ__
ꯑꯗꯨꯗ ꯑꯗꯨ ꯇ꯭ꯔꯦꯅꯤꯡ ꯇ꯭ꯔꯦꯅꯤꯡ ꯇꯧꯕꯗꯣ ꯃꯇꯝ ꯀꯌꯥꯃꯨꯛ ꯆꯪꯕ꯭ꯔꯥ
ꯇꯥ ꯆꯍꯤ ꯑꯃꯒꯤꯁꯨ ꯂꯩ ꯊꯥ ꯑꯦ ꯆꯍꯤ ꯑꯅꯤꯒꯤꯁꯨ ꯂꯩ
ꯑꯗꯨ ꯇꯝꯄꯥꯛ__ ꯇꯝꯄꯥꯛꯇ ꯑꯣꯏ ꯇꯝꯄꯥꯛꯇꯗꯤ ꯊꯕꯛꯇꯤ ꯑꯗꯨꯝ ꯐꯪꯗꯤ ꯐꯪꯒꯅꯤ ꯑꯗꯨ ꯇ꯭ꯔꯦꯅꯤꯡ__ ꯆꯠꯄ ꯂꯣꯏꯗ꯭ꯔꯗꯤ ꯑꯗꯨꯒ ꯀꯩꯅꯣꯗꯁꯨ ꯏ ꯑꯥ ꯎꯝ ꯁꯤ ꯃꯥꯏꯅꯣꯔꯤꯇꯤ ꯑꯣꯐꯤꯁꯇꯁꯨ
ꯎꯝ
ꯑꯗꯨꯗꯁꯨ ꯇꯨꯝ ꯇ꯭ꯔꯦꯅꯤꯡ ꯀꯧꯕꯅꯦ
ꯑꯣ
ꯇ꯭ꯔꯦꯅꯤꯡꯁꯦ ꯐ꯭ꯔꯤꯒꯤ ꯄꯤꯒꯅꯤ ꯃꯣꯏ ꯃꯣꯏꯗꯣ ꯊꯥ ꯑꯍꯨꯝꯒꯨꯝꯕ ꯃꯥꯜꯂꯦ ꯇ꯭ꯔꯦꯅꯤꯡ ꯄꯤꯔꯒ ꯃꯦꯁꯤꯟꯁꯨ ꯑꯗꯨꯝ ꯄꯤꯕꯅꯦ
ꯇꯥꯃꯤꯅꯦ
ꯍꯣꯏ ꯑꯗꯨꯗꯣ ꯑꯗꯨꯁꯨ ꯍꯪꯕ ꯌꯥꯏ ꯑꯩ ꯌꯥꯝ ꯄꯥꯝꯂꯝꯕꯅꯦ ꯑꯗꯨꯗꯣ ꯑꯗꯣ ꯍꯥꯎꯁ ꯑꯥ ꯅ ꯄꯣꯜꯇ꯭ꯔꯤꯒꯨꯝꯕꯀꯣ
ꯎꯝ
ꯎꯝ ꯄꯣꯜꯇ꯭ꯔꯤꯒꯨꯝꯕ ꯃꯦꯁꯣꯟꯒꯨꯝꯕ
ꯑꯗꯨ ꯇꯦꯂꯔꯤꯡꯒꯨꯝꯕ ꯌꯥꯝ ꯌꯥꯎꯕꯅꯦ ꯑꯗꯨ ꯌꯥꯎꯕꯗꯣ ꯁꯥꯂꯦꯛ__ ꯇꯧꯗꯦ ꯇ꯭ꯔꯦꯅꯤꯡ ꯆꯠꯂꯒ ꯑꯗꯨ ꯃꯦꯁꯣꯟ ꯊꯕꯛ ꯑꯥ ꯌꯨꯝ ꯌꯨꯝ ꯁꯦꯝꯕꯒꯤꯁꯦ
ꯎꯝ
ꯌꯨꯝ ꯁꯦꯝꯕꯒꯤ ꯑꯦꯂꯦꯇ꯭ꯔꯤꯁ꯭ꯌꯥꯟ ꯂꯦꯇ꯭ꯔꯤꯁ꯭ꯌꯥꯟꯖꯨ ꯀꯧꯕ ꯃꯥꯜꯂꯦ
ꯑꯣ
ꯑꯗꯨ ꯀꯩꯅꯣꯗꯁꯨ ꯂꯝꯁ ꯑ ꯑꯥ ꯀꯩꯅꯣꯗꯁꯨ ꯂꯩꯕꯅꯦ ꯑꯗꯨꯅ ꯑꯦꯂꯦꯛ ꯇ꯭ꯔꯦꯁ꯭ꯌꯟꯖꯨ ꯂꯩꯕꯅꯦ ꯑꯗꯨꯗꯁꯨ ꯂꯦꯇ꯭ꯔꯦꯁ꯭ꯌꯟꯁꯨ ꯂꯩ ꯏ ꯍꯥꯏ ꯑꯗꯨꯗꯁꯨ ꯑꯗꯨꯝ ꯇ꯭ꯔꯦꯅꯤꯡ ꯆꯠꯂꯗꯤ ꯐ꯭ꯔꯤ ꯂꯩꯕꯁꯦ ꯌꯥꯝ ꯄꯥꯝꯃꯨꯏ ꯇ꯭ꯔꯦꯅꯤꯡ ꯆꯠꯂꯗꯤ ꯎꯝ ꯊꯕꯛ ꯇꯤ ꯐꯪꯕ ꯂꯩꯗꯅ
ꯃꯥꯅꯦ ꯔꯤꯀꯦꯠ ꯂꯩꯔꯗꯤ ꯀꯣ
ꯍꯣꯏ
ꯈ꯭ꯔꯗꯤ ꯂꯥꯏꯕꯅꯦ ꯅꯣꯔꯃꯦꯜꯗꯒꯤꯗꯤ ꯅꯣꯔꯃꯦꯜ ꯃꯤꯁꯛꯇꯒꯤꯗꯤ ꯁꯔꯕꯤꯒꯦꯠ ꯄꯥꯏꯕ ꯃꯤꯅ ꯈꯨꯗꯣꯡꯆꯥꯕ ꯍꯦꯟꯅ ꯐꯪꯉꯦꯕ
ꯍꯣꯏ ꯑꯩꯁꯦ ꯑꯥꯏ ꯇꯤ ꯌꯥꯏꯒꯤ ꯁꯗꯤꯕꯤꯒꯦꯠ ꯑꯅꯤꯗꯤ ꯄꯥꯏꯌꯦ ꯁꯥꯏꯅꯤꯡ ꯁ꯭ꯀꯨꯜꯒꯤ ꯊꯥꯈꯤꯕꯅꯦ ꯁꯥꯏꯅꯤꯛ ꯁ꯭ꯀꯨꯜꯒꯤ ꯑꯦꯝ ꯇꯤ ꯌꯦꯁꯀꯤ ꯊꯥꯈꯤꯕꯅꯦ ꯑꯗꯨ ꯀꯧꯔꯛꯇ꯭ꯔꯤ ꯑꯦꯖꯝ ꯑꯦꯖꯝꯗꯤ ꯇꯧꯒꯅꯤ꯫
ꯗꯨꯅ ꯐꯨꯗ ꯄ꯭ꯔꯗꯛꯁꯟ ꯀꯨꯝꯕꯁꯦ ꯌꯥꯝ ꯀꯥꯟꯅꯕ ꯉꯛꯇꯅꯦꯗ꯫ ꯑꯝ ꯁꯤꯄꯥꯏꯒꯤꯁꯨ ꯌꯥꯝ ꯀꯧꯋꯦꯕ꯫
ꯑꯝ
ꯇꯤ ꯌꯥꯏ ꯑꯥꯏ ꯇꯤ ꯌꯥꯏ ꯗꯒꯤ ꯂꯣꯏꯕꯁꯦ
ꯑꯝ
ꯁꯤꯄꯥꯏꯒꯤꯁꯨ ꯌꯥꯝ ꯀꯧꯕꯅꯦ ꯑꯩꯗꯤ ꯑꯥꯏ ꯇꯤ ꯌꯥꯏꯒꯤ ꯊꯕꯛꯁꯦ ꯑꯥꯏ ꯇꯤ ꯌꯥꯏꯒꯤ ꯇ꯭ꯔꯦꯟꯅꯤꯡꯁꯦ ꯄꯥꯝꯃꯦ꯫ ꯄꯥꯝꯃꯦ ꯃꯤꯟꯁ ꯊꯕꯛꯁꯨ ꯌꯥꯝ ꯄꯩꯁꯥꯖꯨ ꯆꯪꯗꯕꯀꯣ ꯊꯕꯛ ꯑꯗꯨꯝ ꯑꯥ ꯐꯪꯕꯁꯦ ꯂꯥꯏꯌꯦꯕ꯫
ꯑꯩꯁꯨ ꯑꯥꯏ ꯇꯤ ꯌꯥꯏꯗ ꯑꯃꯨꯛ ꯀꯣꯔꯁ ꯑꯃ ꯑꯃꯨꯛꯀ ꯇꯝꯁ ꯇꯝꯁꯤ ꯇꯝꯁꯤꯔ ꯈꯪꯗ꯭ꯔꯦꯗ꯫
ꯅꯪ ꯍꯥꯟꯅ ꯇꯝꯕ꯭ꯔꯥ?
ꯇꯝꯗꯦ꯫
ꯑꯣ ꯇꯝꯃꯣ ꯑꯁꯤ ꯐꯣꯔꯝ ꯑꯦꯄ꯭ꯂꯥꯏ ꯇꯧꯌꯣ ꯀꯩꯗꯧꯗ ꯑꯣꯟꯂꯥꯏꯟꯗ꯫ ꯑꯩ ꯑꯩꯁꯨ ꯏꯅꯥꯎꯅꯨꯄꯥꯒꯤ ꯇꯧꯒꯅꯤ ꯏꯅꯥꯎꯅꯨꯄꯥꯒꯤꯁꯦ ꯋꯥꯔꯃꯦꯟ ꯅꯠꯇ꯭ꯔꯒ ꯐꯤꯠꯇꯔ ꯇꯧꯒꯅꯤ꯫
ꯑꯩꯁꯨ ꯌꯥꯝ ꯁꯥꯡꯅꯗꯤ ꯇꯧꯅꯤꯡꯕ ꯄꯥꯝꯗꯦ ꯑꯗꯨꯑꯣꯏꯔꯁꯨ ꯇ꯭ꯔꯦꯅꯤꯡ ꯈ꯭ꯔ ꯇꯧꯔꯒ ꯏꯁꯥꯒꯤ ꯈꯔ ꯀꯅꯥꯍꯧꯒꯦ ꯍꯥꯏ
ꯍꯣꯏ
ꯈꯪꯉꯗꯤ ꯃꯥꯡꯕ ꯂꯩ ꯃꯥꯡ-ꯃꯥꯡꯕ ꯂꯩꯇ꯭ꯔꯦꯗꯅ꯫
ꯍꯣꯏ ꯋꯦꯜꯗꯔ ꯋꯦꯜꯗ꯭ꯔꯖꯨ ꯇꯧꯕ ꯌꯥꯏ ꯑꯗꯨꯕꯨ ꯋꯦꯗꯔꯒꯤ ꯊꯕꯛꯇꯤ ꯑꯩꯗꯤ ꯄꯥꯝꯗꯦ꯫ ꯃꯤꯠ ꯁꯣꯛꯀꯗꯧ ꯃꯥꯜꯂꯦ ꯑꯩ-ꯑꯩꯁꯨ ꯋꯦꯜꯗꯔ ꯂꯣꯏꯔꯦ ꯔꯦꯜꯋꯦꯒꯤꯗ ꯑ ꯆꯪꯉ ꯔꯦꯜꯋꯦꯒꯤ ꯊꯕꯛ ꯀꯧꯔꯛꯔꯗꯤꯅ ꯊꯕꯅꯦꯕ꯫ ꯑ ꯀꯧꯕ ꯑꯗꯨꯗꯣ ꯑꯃ ꯂꯣꯏꯔꯦ ꯐꯨꯗ ꯄ꯭ꯔꯗꯥꯛꯁꯟꯒꯤꯁꯨ ꯂꯣꯏꯔꯦ꯫ ꯅꯪ ꯗꯔꯀꯥꯔ ꯂꯩꯔꯗꯤ ꯑꯗꯨꯝ ꯇꯧꯕ ꯌꯥꯏꯗꯅ꯫ ꯆꯍꯤ ꯑꯃ-꯫ ꯗꯨꯝ ꯀ꯭ꯂꯥꯁ ꯌꯝ ꯎꯝ ꯍꯥꯟꯅꯗꯤ ꯅꯨꯇꯤꯒꯤ ꯀ꯭ꯂꯥꯁ ꯆꯠꯇꯦ ꯀ꯭ꯂꯥꯁ ꯑꯗꯨꯝ ꯆꯠꯇꯦ ꯌꯥꯝ ꯆꯠꯇ꯭ꯔꯁꯨ ꯌꯥꯏ ꯍꯟꯗꯛꯇꯤ ꯈ꯭ꯔ ꯁꯇ꯭ꯔꯤꯛ ꯑꯣꯏ ꯍꯥꯏꯌꯦ꯫ ꯄ꯭ꯔꯤꯟꯁꯤꯄꯥꯜ ꯑꯅꯧꯕ ꯑꯣꯏꯕꯒꯤ꯫ ꯁ꯭ꯔꯤꯛ ꯑꯣꯏꯌꯦ ꯃꯤꯟꯁ ꯀ꯭ꯂꯥꯁꯁꯤ ꯌꯥꯝꯅ ꯁꯟꯅ ꯍꯞꯇꯥ ꯑꯃꯗ ꯑꯍꯨꯝꯒꯨꯝꯕ ꯆꯠꯂꯤ ꯌꯥꯔꯦꯗꯅ ꯑꯅꯤꯒꯨꯝꯕ꯫
ꯑꯗꯨꯗꯤ ꯐꯩꯅꯦ꯫
ꯑꯩꯈꯣꯏꯁꯨ ꯌꯥꯝ ꯆꯠꯇꯦ ꯑꯗꯨꯒ ꯑꯦꯛꯖꯥꯝꯗ ꯑꯗꯨꯝ ꯄꯥꯁ ꯇꯧꯅꯉꯥꯏ ꯇꯧꯋꯦ ꯑꯦꯛꯖꯥꯝꯁꯨ ꯑꯗꯨꯝ ꯂꯥꯏꯌꯦ꯫
ꯑꯦꯛꯖꯝ ꯁꯤꯟꯕ ꯈꯣꯠꯄꯒꯨꯝꯕꯗꯤ ꯇꯧꯕ ꯐꯪꯕ꯭ꯔꯥ?
ꯑꯗꯨ ꯐꯣꯟ ꯐꯣꯟ ꯄꯨꯗꯕ꯭ꯔꯥ ꯄꯨꯗꯕ꯭ꯔꯥ ꯄꯨꯗꯕ꯭ꯔꯥ ꯈꯪꯗꯦ ꯄꯨꯕ꯭ꯔꯥ꯫ ꯑꯗꯨꯝ ꯁꯤꯟ ꯍꯣꯏ ꯌꯥꯕꯅꯦ ꯎꯝ ꯑꯩꯈꯣꯏ ꯇ꯭ꯔꯦꯅꯤꯡ ꯆꯠꯃꯤꯟꯅꯕꯁꯦ ꯇ꯭ꯔꯦꯅꯤꯡ ꯑꯗꯨꯝ ꯐꯝꯃꯤꯟꯅꯥꯕ ꯌꯥꯕꯅꯤ ꯐꯝꯃꯤꯟꯅꯔꯒ ꯁꯨꯃꯥꯏꯅ ꯁꯦꯌꯔ ꯇꯧꯕ ꯌꯥꯕꯅꯤ
ꯑꯣ ꯐꯤꯜꯋꯥꯛꯁꯨ ꯌꯥꯝ ꯇꯧꯔꯝꯅꯤꯅꯦ ꯑꯗꯨꯗꯤ
ꯐꯤꯜꯋꯔꯛ ꯇꯧꯗꯦ ꯐꯤꯜꯋꯔꯛ ꯇꯧꯗꯦ ꯑꯗꯨꯝ ꯇ꯭ꯔꯦꯅꯤꯡ ꯄ꯭ꯔꯥꯛꯇꯤꯀꯦꯜꯗꯤ ꯈꯔ ꯇꯧꯋꯦ ꯄ꯭ꯔꯥꯛꯇꯤꯀꯦꯜ ꯇꯧꯕ ꯂꯩꯌꯦ ꯑꯗꯣ ꯄ꯭ꯔꯥꯛꯇꯤꯀꯦꯜꯒꯤ ꯄꯣꯠꯁꯨ ꯌꯥꯝ ꯌꯥꯎꯗꯦꯗ ꯑꯥꯏꯗꯤꯌꯥꯁꯦ ꯄ꯭ꯔꯥꯛꯇꯤꯀꯦꯜꯒꯤ ꯄꯣꯠ ꯌꯥꯝ ꯌꯥꯎꯗꯦ ꯌꯥꯝꯅꯗꯤ ꯈꯪꯗꯤ ꯈꯪꯂꯔꯣꯏ ꯑꯗꯨꯕꯨ ꯃꯅꯤꯄꯨꯔꯗꯗꯤ ꯑꯁꯤꯅ ꯏꯍꯥꯟ ꯀꯩꯅꯣꯅꯦ ꯅ ꯇ꯭ꯔꯦꯅꯤꯡ ꯆꯠꯄꯁꯦ ꯍꯦꯜꯂꯦ ꯑꯁꯤꯅ ꯑꯇꯩ ꯗꯤꯁꯇ꯭ꯔꯤꯛ ꯑꯇꯩꯗꯁꯨ ꯇꯧꯕ ꯌꯥꯏ ꯑꯗꯨꯕꯨ
ꯁ꯭ꯀꯣꯂꯥꯔꯁꯤꯞ ꯐꯦꯁꯤꯂꯤꯇꯤꯁꯨ ꯄꯤꯕ꯭ꯔꯥ
ꯑꯗꯣ ꯏꯁꯀꯣꯂꯔꯁꯤꯞ ꯍꯣꯏ ꯏꯁꯀꯣꯂꯥꯔꯁꯤꯞ ꯊꯥꯕ ꯌꯥꯏ ꯑꯗꯣ ꯃꯣꯏ ꯍꯥꯟꯅ ꯆꯍꯤꯒꯤꯔ ꯊꯥ ꯊꯥꯒꯤꯔ ꯄꯤ ꯍꯥꯏꯌꯦ ꯊꯥ ꯊꯥꯒꯤ ꯂꯤꯁꯤꯡ ꯑꯃ ꯑꯃꯔ ꯄꯤ ꯍꯥꯏꯝꯅꯤ ꯍꯧꯖꯤꯛꯀꯥꯟꯗꯤ ꯄꯤꯗꯕ ꯑꯗꯨꯗꯣ ꯗꯥꯏꯔꯦꯛꯇꯔ ꯀꯥꯡꯕꯨꯅ ꯂꯧꯕꯖꯥꯠꯅꯤ ꯑꯗꯨ ꯏꯁꯀꯣꯂꯥꯔꯁꯤꯞ ꯍꯥꯟꯅ ꯍꯧꯖꯤꯛꯀꯥꯟꯗꯤ ꯄꯤꯗ꯭ꯔꯦ ꯑꯗꯨꯒꯤꯅꯦ
ꯆꯍꯤ ꯑꯃꯗ ꯑꯣꯏꯔꯁꯨ ꯋꯥꯟ ꯇꯥꯏꯝ ꯄꯤꯔꯗꯤ ꯌꯥꯔꯦꯗ
ꯍꯣꯏ ꯏꯁꯀꯣꯂꯥꯔꯁꯤꯞꯁꯦ ꯂꯤꯁꯤꯡ ꯇꯔꯨꯛꯀꯨꯝꯕ ꯐꯪꯕꯅꯤ
ꯎꯝ ꯑꯁ ꯍꯧꯖꯤꯛ ꯍꯧꯖꯤꯛ ꯐꯣꯔꯝ ꯊꯥꯕ ꯃꯇꯝ ꯑꯣꯏꯕ꯭ꯔꯥ
ꯍꯣꯏ
ꯑꯁ ꯑꯩ ꯑꯩꯁꯨ ꯑꯃ ꯇꯧꯍꯧꯗ꯭ꯔꯗꯤ ꯌꯥꯗ꯭ꯔꯦꯅꯦ ꯑꯥꯎꯠꯁꯥꯏꯗꯒꯤꯁꯨ ꯑꯥꯎꯠꯁꯥꯏꯗꯒꯤꯁꯨ ꯂꯥꯛꯑꯒ ꯂꯥꯛꯑꯒ ꯇꯝꯕ ꯌꯥꯏꯀꯣ
ꯌꯥꯏꯌꯦ ꯁ꯭ꯇꯦꯠ ꯑꯇꯩꯗꯨꯒꯤꯔꯣ
ꯅꯠꯇꯦ ꯑꯩ ꯍꯥꯏꯗꯤ ꯔꯦꯟꯒꯨꯝꯕꯗ ꯂꯩꯔꯒ ꯇꯧꯕ ꯌꯥꯏ ꯍꯥꯏꯕ
ꯑꯥꯎ ꯑꯦ ꯅꯪ ꯔꯦꯟ ꯔꯦꯟ ꯂꯩꯅꯤꯡꯗ꯭ꯔꯒ ꯍꯣꯁꯇꯦꯜ ꯑꯦ ꯍꯣꯁꯇꯦꯜꯗ ꯂꯩꯔꯗꯤ ꯀ꯭ꯂꯥꯁ ꯌꯥꯝ ꯇꯣꯏꯅ ꯆꯠꯇ꯭ꯔꯗꯤ ꯌꯥꯔꯣꯏ ꯍꯥꯏꯕꯗꯤ ꯆꯦꯛꯀꯤꯡ ꯂꯥꯛꯄꯅꯦ
ꯎꯝ ꯑꯃꯨꯛꯀ ꯇꯝ ꯍꯧꯕꯅ ꯐꯒꯗꯧ ꯃꯥꯜꯂꯦꯗ
ꯍꯣꯏ ꯇꯧꯋꯣ ꯑꯏ ꯇꯤ ꯑꯏꯗꯤ ꯑꯩ ꯌꯥꯝ ꯄꯥꯝꯃꯦ ꯅꯣꯏ ꯊꯕꯛ ꯀꯧꯕꯁꯦ ꯈꯪꯗꯕꯒꯤꯅꯦ ꯊꯕꯛ ꯀꯧꯕꯁꯦ ꯑꯥꯏ ꯇꯤ ꯑꯥꯏꯒꯤꯁꯦ ꯌꯥꯝ ꯀꯧꯋꯦꯕ ꯑꯗꯨꯒ ꯇꯃꯦꯡ ꯇꯃꯦꯡꯂꯣꯡꯗ ꯀꯣꯔꯁ ꯑꯃ ꯂꯩꯌꯦ ꯑꯗꯨꯗꯣ ꯏꯁ꯭ꯇꯦꯠꯀꯤ ꯊꯕꯛ ꯌꯥꯝ ꯀꯧꯕꯅꯦ ꯑꯗꯨꯗꯣ ꯑꯗꯨ ꯑꯗꯨꯗꯣ ꯏꯝꯐꯥꯜꯗ ꯌꯥꯎꯗꯦꯕ ꯏꯝꯐꯥꯜꯗ ꯄꯤꯗꯕ ꯑꯗꯨ ꯑꯗꯨ ꯇ꯭ꯔꯦꯅꯤꯡꯗꯣ ꯑꯗꯨꯅ ꯑꯗꯨ ꯇ꯭ꯔꯦꯅꯤꯡꯗꯣ ꯂꯣꯏ ꯂꯣꯏꯔꯗꯤ ꯃꯤ ꯌꯥꯝꯗꯕꯅꯦꯅ ꯏꯁꯇꯦꯠꯀꯤ ꯊꯕꯛ ꯀꯧꯔꯀꯥꯟꯗ ꯑꯗꯨꯝ ꯆꯪꯕ ꯌꯥꯏ
ꯀꯩ ꯀꯩ ꯇ꯭ꯔꯦꯅꯤꯡ ꯑꯣꯏꯗꯣꯏꯅꯣ ꯑꯗꯨꯅ
ꯗ꯭ꯔꯥꯞꯁꯃꯦꯟ ꯍꯥꯏꯕꯁꯦ ꯁꯤꯚꯤꯜ ꯁꯤꯚꯤꯜ ꯗ꯭ꯔꯥꯞꯁꯃꯦꯟ ꯃꯦ ꯇꯃꯦꯡꯂꯣꯡꯗ ꯌꯥꯎꯕꯅꯦ ꯑꯩ ꯊꯥꯔꯛꯀꯦ
ꯑꯁ
ꯇꯃꯦꯡꯂꯣꯡꯗ ꯇꯧꯕꯁꯨ ꯌꯥꯏ ꯑꯁꯤꯗ ꯇꯧꯕꯁꯨ ꯌꯥꯏ
ꯑꯁ ꯀꯩꯅꯣꯑꯃꯗꯤ ꯇꯧꯍꯧꯗ꯭ꯔꯗꯤ ꯌꯥ ꯌꯥꯗꯧ ꯃꯥꯟꯗ꯭ꯔꯦ ꯄꯨꯟꯁꯤꯁꯦ ꯂꯥꯏꯐ ꯄꯨꯟꯁꯤꯁꯦ ꯁꯨꯝ ꯑꯃꯈꯛꯇ ꯈꯜꯂꯒ ꯂꯩꯔꯤꯗꯤ ꯌꯥꯗꯧ ꯃꯥꯟꯗ꯭ꯔꯦꯅꯦ ꯫
ꯍꯣꯏ ꯌꯥꯏ ꯌꯥꯗꯦ ꯕꯤ ꯄ꯭ꯂꯥꯟ ꯂꯩꯒꯗꯕꯅꯦ ꯑꯦ ꯄ꯭ꯂꯥꯟ ꯕꯤ ꯄ꯭ꯂꯥꯟ ꯁꯤ ꯄ꯭ꯂꯥꯟ ꯂꯩꯒꯗꯕꯅꯦ
ꯃꯥ
ꯑꯩꯈꯣꯏ ꯈꯪꯒꯗꯕꯅꯦ ꯃꯇꯝ ꯃꯇꯝꯗꯨꯗ ꯇꯧꯍꯧꯗ꯭ꯔꯕ ꯑꯁ ꯂꯣꯏꯔꯦ ꯃꯇꯝꯗꯤ ꯑꯗꯨꯝ ꯆꯍꯤꯗꯤ ꯑꯗꯨꯝ ꯆꯠꯈ꯭ꯔꯅꯤ ꯄꯥꯏꯔ ꯆꯠꯈ꯭ꯔꯅꯤ
ꯍꯟꯗꯛ ꯑ ꯑ ꯍꯟꯗꯛ ꯇꯝꯕ ꯍꯧꯔꯗꯤ ꯃꯊꯪ ꯊꯥ ꯃꯊꯪ ꯆꯍꯤ ꯍꯧꯖꯤꯛꯀꯨꯝꯕ ꯃꯇꯝꯗ ꯂꯣꯏꯒꯗꯕ꯭ꯔꯥ
ꯍꯣꯏ ꯖꯨꯂꯥꯏ ꯖꯨꯂꯥꯏ ꯑꯣꯒꯁꯇ ꯏꯛꯖꯝ ꯄꯤꯒꯅꯤ
ꯑꯦꯟꯇ꯭ꯔꯥꯟꯁ ꯑꯦꯛꯖꯥꯝꯔꯣ ꯐꯥꯏꯅꯦꯜ ꯑꯦꯛꯖꯥꯝ
ꯍꯣꯏ ꯐꯥꯏꯅꯥꯜ ꯑꯦꯛꯖꯥꯝ ꯑꯦꯟꯇ꯭ꯔꯥꯟꯁ ꯇꯤ ꯑꯦꯟꯇ꯭ꯔꯥꯟꯁ ꯂꯩꯔꯣꯏ ꯄꯤ ꯁꯤꯗ ꯌꯦꯡꯉꯅꯤ ꯑꯩꯈꯣꯏ ꯄꯤ ꯁꯤꯗ ꯀ꯭ꯂꯥꯁ ꯇꯦꯟꯒꯤ ꯄꯤ ꯁꯤꯗ
ꯑꯣ ꯑꯁ ꯑꯩꯁꯨ ꯊꯥꯍꯧꯗ꯭ꯔꯗꯤ ꯌꯥ ꯌꯥꯗ꯭ꯔꯦ ꯐꯣꯟꯗꯒꯤ ꯊꯥ ꯊꯥꯕ ꯌꯥꯕ꯭ꯔꯥ
ꯌꯥꯕꯅꯦ ꯍꯣꯏ
ꯑꯩꯒꯤꯁꯨ ꯑꯃ ꯊꯥꯁꯤꯅꯦ ꯑꯗꯨꯗꯤ ꯑꯩ ꯊꯥꯕ ꯍꯩꯗꯧ ꯃꯥꯟꯗꯦ
ꯎꯝ ꯍꯣꯏ ꯑꯩꯒꯤ ꯂꯦꯞꯇꯣꯞꯇꯨꯗ ꯊꯥꯕ ꯌꯥꯏ ꯅꯪꯒꯤ ꯊꯥꯔꯛꯑꯒ
ꯑ ꯑꯦꯛꯁꯇ꯭ꯔꯥ ꯑꯣꯏꯅꯀꯣ ꯍꯥꯏꯕꯗꯤ ꯑꯦꯛꯁꯇ꯭ꯔꯥ ꯑꯣꯏꯅ ꯇꯝꯍꯧꯕꯁꯤꯅ ꯐꯩꯕꯀꯣ ꯁ꯭ꯋꯥꯏꯗ ꯐ꯭ꯔꯤ ꯂꯩꯕ ꯃꯍꯨꯠꯗꯤ ꯀꯩ ꯀꯩꯅꯣ ꯈꯔ ꯇꯧꯔꯒ ꯂꯩꯕꯁꯤꯅ ꯈꯔ ꯀꯥꯟꯅꯈ꯭ꯔꯦꯕ
ꯎꯝ
ꯅꯣ ꯅꯨ ꯅꯨ ꯅꯨꯃꯤꯠ ꯈꯨꯗꯤꯡꯒꯤ ꯀ꯭ꯂꯥꯁ ꯆꯠꯇ꯭ꯔꯁꯨ ꯌꯥꯏ ꯍꯥꯏꯕꯀꯣ
ꯍꯣꯏ ꯌꯥꯏꯌꯦ
ꯗꯨ ꯑꯣꯏꯔꯗꯤ ꯈꯔ ꯐꯩꯕ
ꯎꯝ
ꯑꯩꯗꯤ ꯑꯥ ꯑꯩ ꯑꯩꯗꯤ ꯑꯗꯨꯒ ꯑꯗꯨ ꯇꯝꯐꯝꯒ ꯑꯩꯗꯤ ꯀꯌꯥꯝ ꯂꯥꯞꯇꯦꯕꯀꯣ ꯂꯩꯕꯁꯦ
ꯑꯣ ꯍꯣꯏ ꯍꯣꯏ ꯅꯪ ꯅꯪ ꯀꯩꯅꯣ ꯇꯧꯏꯗꯥ ꯍꯥꯟꯅ ꯂꯩꯐꯝꯗꯨ ꯑꯥꯗ ꯂꯩꯇ꯭ꯔꯕ
ꯍꯥꯟꯅ ꯑꯗꯨ ꯂꯩꯐꯝꯗꯩ ꯆꯦꯟꯖ ꯇꯧꯈ꯭ꯔꯦ
ꯑꯣ ꯑꯇꯤꯌꯥ ꯒꯤ ꯃꯅꯥꯛꯇ ꯂꯩꯈ꯭ꯔꯕ ꯅꯪ
ꯑꯣ ꯑꯗꯨ ꯃꯐꯝꯗ ꯂꯩꯍꯦ
ꯌꯥ ꯑꯩ ꯑꯩꯒ ꯌꯥꯝ ꯅꯛꯅꯩ ꯑꯗꯨꯗꯤ ꯅꯪꯒꯤ ꯁꯥꯔꯇꯤꯐꯤꯀꯦꯠ ꯄꯥꯏꯔꯒ ꯂꯥꯛꯑꯣ ꯑꯩꯒꯤ ꯑꯩ ꯀꯩꯅꯣꯗ ꯂꯥꯏꯟꯁ ꯀꯣ ꯑꯗꯥꯏꯗꯅꯦ
ꯑꯗꯨꯗ ꯍꯣꯁꯇꯦꯜꯗ ꯂꯩꯕ꯭ꯔꯥ
ꯂꯩꯇꯦ ꯔꯦꯟꯗꯅꯦ ꯍꯣꯏ
ꯅꯪꯁꯨ ꯑꯗꯨ ꯃꯅꯥꯛꯇꯒꯤꯔꯥ
ꯍꯣꯏ
ꯂꯣꯀꯦꯁꯟꯕꯨ ꯈꯪꯕꯨ ꯈꯪꯒꯗ꯭ꯔꯅꯦ
ꯍꯣꯏ ꯑꯩ ꯊꯥꯔꯛꯀꯦ
ꯎꯝ
ꯅꯪꯁꯦ ꯑꯩ ꯈꯪꯕ꯭ꯔꯣ ꯅꯪ
ꯑꯦ ꯈꯡꯗ꯭ꯔꯥꯗꯤ
ꯍꯣꯏ ꯍꯣꯏ ꯅꯈꯣꯟꯁꯦ ꯈꯔ ꯃꯥꯟꯅꯕ ꯑꯩꯗꯤ ꯃꯤ ꯑꯇꯩ ꯑꯣꯏꯖꯜꯂꯥ ꯈꯟꯕ
ꯈꯪꯉꯦ ꯅꯠꯇꯦꯗ ꯑꯩ ꯑꯣꯏ ꯑꯩꯅꯤ
ꯎꯝ ꯑꯗꯨꯗꯤ ꯍꯌꯦꯡꯒꯨꯝꯕ ꯂꯥꯛꯑꯣ ꯊꯝꯃꯤꯟꯅꯔꯁꯦ
ꯍꯌꯦꯡ ꯍꯣꯏ ꯊꯥꯃꯤꯟꯅꯕ ꯌꯥꯏ ꯄꯩꯁꯥ ꯀꯌꯥ ꯂꯧꯕ꯭ꯔꯥ ꯊ ꯐꯣꯝ ꯀꯩꯅꯣ ꯇꯧꯕꯗ
ꯑꯦ ꯐꯣꯔꯇꯤ ꯈꯛꯇꯅꯦ ꯐꯣꯔꯇꯤ ꯈꯛꯇꯅꯦ
ꯎꯝ ꯑꯗꯨ ꯍꯧꯖꯤꯛ ꯍꯧꯖꯤꯛ ꯑꯦꯄ꯭ꯂꯥꯏ ꯇꯧꯕꯁꯦ ꯀꯔꯝ ꯀꯥꯟꯗ ꯀꯥꯎꯔꯛꯀꯗꯕ
ꯑꯣꯒꯁꯇ ꯑꯣꯒꯁꯇ ꯀ꯭ꯂꯥꯁ ꯍꯧꯒꯅꯤ ꯑꯣꯒꯁ ꯐꯥꯔꯁ ꯋꯤꯛꯇ ꯊꯣꯛꯂꯛ ꯊꯣꯛꯀꯅꯤ
ꯑꯦꯃꯤꯁꯟ ꯑꯦꯃꯤꯁꯟꯅ ꯑꯦꯃꯤꯁꯟꯗꯤ ꯀꯌꯥꯝ ꯀꯌꯥꯃꯨꯛ ꯇꯥꯒꯗꯕ ꯃꯥꯟꯕ꯭ꯔꯥ